ꯍꯜꯂꯣ ꯇꯥꯏꯌꯦꯀꯣ
ꯌꯥꯥꯕ꯭ꯔꯣ
ꯍꯣꯏ ꯇꯥꯏꯌꯦ ꯇꯥꯕ꯭ꯔꯣ
ꯍꯥꯏ ꯇ
ꯑꯩꯒꯤ ꯃꯈꯣꯟꯁꯤ ꯅꯦꯝꯅ ꯇꯥꯔꯝꯃꯅꯤꯀꯣ
ꯅꯦꯝꯅ ꯇꯥꯏ ꯀꯩꯒꯤꯅꯣ ꯑꯗꯨꯗꯣ
ꯑꯩꯒꯤ ꯁꯤ ꯐꯣꯟꯗ ꯇꯧꯔꯗꯤ ꯅꯦꯝꯅ ꯇꯥꯏ ꯍꯥꯏꯅ ꯂꯣꯏꯅꯃꯛ ꯍꯥꯏꯅꯩꯅꯤ ꯉꯁꯥꯏꯗꯣ ꯑꯇꯣꯞꯄ ꯐꯣꯟꯗ ꯇꯧꯕ
ꯃꯤ ꯇꯥꯏ
ꯑꯗꯨꯝ ꯌꯥꯒꯅꯤꯅ
ꯅꯏ ꯁ ꯇ ꯃ
ꯆꯥꯛ ꯆꯥꯔꯕꯣ
ꯆꯥꯔꯦ ꯉꯁꯥꯏꯅ
ꯉꯁꯥꯏ ꯍꯪꯈ꯭ꯔꯦꯀꯣ
ꯑꯥ
ꯉꯁꯥꯏ ꯍꯪꯈ꯭ꯔꯕ ꯃꯥꯜꯂꯦ ꯆꯥꯛ ꯆꯥꯕ ꯑꯣꯏꯅ
ꯎꯝ ꯅꯪꯗꯤ ꯇꯥꯔꯝꯃꯣꯏꯅꯦ
ꯇꯧꯔꯤꯕ꯭ꯔꯣ ꯊꯕꯛ ꯆꯤꯟꯕ ꯃꯥꯜꯂꯦꯗ
ꯊꯝꯕꯒ ꯑꯩ ꯍꯦꯞꯂꯒ ꯂꯩ
ꯇꯦꯛꯁ ꯇꯧꯕ ꯃꯥꯜꯂꯦꯗ ꯅꯪꯒꯤ ꯕꯣꯏ ꯐ꯭ꯔꯦꯟꯕꯨ
ꯁꯪ ꯇꯃꯒꯂꯑ ꯍꯥꯏ
ꯅꯪ ꯇꯦꯛꯁ ꯇꯧꯕ ꯃꯥꯜꯂꯦꯕ
ꯇꯦꯛꯁ ꯇꯧꯗꯦ ꯑꯩ
ꯀ ꯆꯥꯕ꯭ꯔꯣ ꯀꯩꯅꯣꯝꯃꯜꯗꯤ ꯆꯥꯕ ꯃꯥꯜꯂꯦ ꯑꯍꯧ ꯑꯊꯨꯝ ꯆꯥꯕ ꯃꯥꯜꯂꯦ
ꯑꯥꯁ ꯃꯂ ꯆ ꯑꯃ
ꯑꯁ ꯑ
ꯎꯝ ꯗꯏꯖꯦꯁꯟ ꯅꯦꯗ
ꯑꯣ ꯆꯥꯎꯥꯎ ꯆꯥꯎꯥꯎ
ꯅꯪꯗꯤ ꯆꯥꯗ꯭ꯔꯦ
ꯏ ꯆ ꯊꯥꯗ꯭ꯔꯤ
ꯊꯦꯡꯉꯦꯅ
ꯑꯁ ꯊꯦꯡꯉꯦ ꯍꯧꯒꯠꯅꯤꯡꯗ꯭ꯔꯦ ꯑꯩꯁꯦ ꯄꯥꯕꯨꯡꯗꯤꯗꯒꯤ
ꯑꯦ ꯌꯥꯝ ꯇꯟꯕ ꯃꯥꯜꯂꯦ ꯅꯪ
ꯆꯥꯛꯁꯦ ꯂꯥꯝꯗꯕ
ꯑꯗꯣ ꯈꯔ ꯍꯧꯒꯠꯂꯒ ꯋꯥꯆꯞ ꯈꯔ ꯀꯩ ꯀꯩꯅꯣ ꯇꯧꯋ ꯑꯗꯨꯗꯤ ꯈꯔ ꯄꯥꯝꯅꯦ
ꯎꯝ ꯆꯨꯝꯃꯦ ꯆꯨꯝꯃꯦꯅꯉꯥꯏꯗ
ꯅꯠꯇ꯭ꯔꯗꯤ ꯌꯥꯕ ꯌꯥꯗꯕꯅꯦꯕ
ꯅꯪꯁꯤ ꯉꯔꯥꯡ ꯅꯨꯡꯗꯥꯡꯗꯤ ꯒ꯭ꯔꯨꯞꯇ ꯐꯖꯅ ꯑꯦꯛꯇꯤꯞ ꯇꯧꯋꯤꯅꯦꯀꯣ
ꯇꯋꯏ
ꯑꯁꯤꯗꯤ ꯀꯩ ꯇꯧꯔꯒꯦ ꯑꯩ
ꯉꯁꯤꯗꯤ ꯑꯩ ꯉꯝꯗ꯭ꯔꯦ ꯌꯥꯝ ꯑꯦꯛꯇꯤꯚ ꯇꯧꯅꯤꯡꯗꯕ ꯑꯩꯁꯇꯣ
ꯅꯪꯁꯦ ꯒ꯭ꯔꯨꯞꯇ ꯑꯦꯛꯇꯤꯁ ꯇꯧꯕ ꯌꯥꯏ ꯉꯔꯥꯡ ꯅꯪꯒꯤ ꯅꯪꯉꯣꯟꯗ ꯊꯤꯔꯛꯄꯅꯤꯅꯦ ꯑꯗꯨꯒꯤ ꯑꯩꯅ
ꯌꯥꯝ ꯇꯧꯗꯦꯗ ꯑꯩꯗꯤ ꯑꯃ ꯑꯅꯤꯔꯛ ꯈꯛꯇ ꯍꯥꯏꯅꯦ ꯇꯥꯉꯕꯂꯁꯦ ꯑꯩꯁꯨ ꯀ꯭ꯂꯥꯁꯁꯨ ꯆꯠꯀꯦ ꯇꯧꯕꯤꯔꯃꯅꯦꯕꯀꯣ
ꯎꯝ
ꯑꯗꯣ ꯊꯦꯃꯟꯦ ꯀꯩꯅꯩꯅꯣ ꯇꯣ ꯑꯁ ꯇꯂꯦꯅ ꯀꯃꯣꯟ ꯂꯩꯕ
ꯀꯃꯥꯏꯅ ꯊꯦꯡꯕ꯭ꯔꯣꯅꯦ
ꯊꯦꯡꯕ ꯍꯥꯏꯕꯗꯤ ꯃꯤꯗꯣ ꯂꯥꯛꯑꯣꯏ ꯂꯥꯛꯑꯣꯏ ꯈꯛꯇ ꯍꯥꯏꯕ
ꯑꯣ
ꯑꯩꯈꯣꯏ ꯀ꯭ꯂꯥꯁꯃꯦꯠꯁꯤꯡꯗꯣ ꯑꯗꯨꯒꯤ ꯑꯗꯨ ꯁꯔꯨꯛꯄꯨꯗꯤ ꯐꯤ ꯁꯥꯔꯒꯦꯅ ꯂꯩꯌꯦ ꯐꯤ ꯁꯥꯅꯤꯉꯥꯏ ꯆꯠꯁꯦ ꯇꯧꯕꯅꯤꯅꯦ
ꯐꯤ ꯁꯥꯕ ꯍꯥꯏꯁꯦ ꯀꯃꯥꯏꯅ ꯁꯥꯗꯧꯕ
ꯐꯤ ꯑꯗꯨꯝ ꯁꯥꯕꯅꯦ ꯅꯨꯄꯤꯒꯤ ꯐꯤ ꯈꯪꯗ꯭ꯔꯣ ꯐꯅꯦꯛꯇꯨ ꯑꯩꯈꯣꯏ ꯏꯃꯥꯟꯅꯕꯤ ꯃꯅꯥꯛꯇ ꯁꯥꯕ ꯆꯠꯁꯦ ꯇꯧꯕ
ꯑꯣ
ꯁꯕꯗꯤ ꯌꯥꯝ ꯂꯩꯏꯌꯦꯕ
ꯍꯧꯖꯤꯛ ꯆꯀ꯭ꯔꯣ
ꯑꯥ
ꯍꯧꯖꯤꯛ ꯆꯠꯀꯗꯕ꯭ꯔꯣ
ꯁꯤꯂꯔꯒ ꯆꯠ ꯀꯦ ꯀꯩꯀꯩꯅꯣꯁꯨ ꯏꯅꯤꯡꯉꯥꯏꯂ ꯑꯣ ꯇꯟꯃꯟꯕꯒꯤ ꯌꯥꯗ꯭ꯔꯦ
ꯅꯨꯡꯁꯥ ꯁꯥꯔꯛꯕꯅꯤꯀꯣ
ꯑꯥ
ꯅꯨꯡꯁꯥ ꯌꯥꯝ ꯁꯥꯔꯝꯃꯅꯤ
ꯅꯨꯡꯉꯥꯏꯇꯦ ꯅꯪꯒꯤꯁꯦ
ꯅꯨꯡꯁꯥ ꯌꯥꯝ ꯁꯥꯕ꯭ꯔꯣ
ꯁꯥꯗꯦꯗ ꯉꯁꯤꯗꯤ ꯀꯩꯅꯣ ꯃꯝꯃꯦ
ꯎꯝ
ꯑꯗꯨꯝ ꯃꯝꯃꯤ
ꯑꯦ
ꯅꯣꯏꯗꯤ ꯅꯣꯏꯗꯗꯤ
ꯑꯩꯈꯣꯏꯔꯣꯝꯁꯨ ꯅꯣꯡ ꯃꯝꯃꯤ ꯅꯣꯡ ꯇꯥꯒꯦꯅꯤ ꯇꯧꯋꯤ
ꯑꯗꯨꯅꯦ ꯐꯦꯟ ꯊꯥꯔꯒ ꯂꯩꯌꯦ ꯐꯦꯟ ꯊꯥꯔꯒꯗꯤ ꯂꯩꯌꯦ ꯑꯗꯨꯗꯣ ꯑꯦꯗꯥꯔꯁꯤ ꯈꯗꯦ
ꯍꯥꯏꯌꯣ ꯃꯈꯥ ꯑꯇꯩ ꯑꯇꯩ ꯋꯥꯔꯤ ꯁꯥꯁꯦ
ꯃꯥ ꯑꯩꯁꯤꯦ ꯇꯣꯄꯤꯛ ꯈꯜꯂꯤꯕꯅꯤꯅꯦ ꯍꯥꯏꯅꯤꯡꯉꯥꯏꯅꯤꯗ꯭ꯔꯦ
ꯁꯤꯗꯤ ꯑꯗꯨꯝ ꯂꯩꯗꯣꯏꯔꯥ ꯅꯪꯗꯤ ꯕꯥꯥꯟꯊꯣꯛꯑꯣ
ꯑꯩꯕꯣ ꯑꯩ ꯃꯄꯥꯟꯗ ꯂꯩꯕꯅꯦꯩ
ꯍꯥꯏꯕꯗꯤ ꯃꯄꯥꯟ ꯊꯣꯛꯑꯣꯗ꯭ꯔꯥ ꯍꯥꯏꯕꯅꯤꯅ ꯅꯪ ꯌꯨꯝ ꯅꯪꯒꯤ ꯀꯥꯗꯒꯤ ꯊꯣꯛꯑꯣ ꯊꯣꯛꯔꯣꯏꯗ꯭ꯔꯥ ꯍꯥꯏꯕꯅꯤꯗ
ꯄꯁꯥꯕꯤ ꯌꯦꯡꯅꯤꯡꯗ꯭ꯔꯦ ꯉꯁꯤꯗꯤ ꯊꯣꯛꯈꯔꯣꯏ
ꯄꯕꯤ ꯌꯦꯅꯤꯡꯗꯦ ꯆꯥꯕꯤꯁꯨ ꯂꯩꯔꯝꯃꯣꯏꯗ
ꯕꯤ ꯌꯦꯡꯅꯤꯡꯗ꯭ꯔꯦ ꯐꯏꯒꯤ
ꯑꯗꯨꯗꯤ ꯌꯦꯡꯅꯤꯡꯗ꯭ꯔꯗꯤ ꯃꯄꯨ ꯂꯩꯔꯕꯝꯅꯤꯅ
ꯑꯣꯄ ꯂꯩꯔꯣ
ꯍꯥꯥ
ꯃꯄꯨ ꯂꯩꯔꯝꯃꯅꯤ ꯍꯣꯏ
ꯅꯪꯒꯤ ꯍꯥꯏꯕꯅꯦꯍꯦ
ꯑꯩꯒꯤꯔꯣ
ꯑꯥ
ꯊꯤꯀ
ꯑꯇꯦ ꯀꯥꯏꯅ ꯋꯥꯉ
ꯑꯩ ꯁꯥꯕꯤ ꯀꯣꯏꯗꯦ ꯍꯥꯏꯔꯒ ꯊꯥꯖꯗꯦꯅꯦ ꯅꯪꯁꯦ ꯂꯩꯁꯥꯕꯤ ꯀꯣꯏꯗ ꯂꯩꯁꯥꯕꯤ ꯀꯀꯣꯏꯗꯕꯤꯅꯤ ꯀꯣꯜ ꯇꯧꯔꯛꯄꯁꯤ ꯋꯥꯔꯤ ꯁꯥꯁꯤꯦ ꯇꯧꯕꯁꯦ
ꯁꯥꯕꯤ ꯂꯩꯔꯗꯤ ꯇꯧꯔꯝꯅꯤ
ꯍꯣꯏ ꯆꯥꯇ꯭ꯔꯤ
ꯑꯗꯨ
ꯑꯁ ꯍꯧꯖꯤꯛꯀꯥꯟꯁꯦ ꯑꯁ ꯇꯟꯕ ꯈꯛꯇ ꯇꯟꯃꯟꯕꯅ ꯌꯥꯗ꯭ꯔꯦ ꯁꯤꯒꯦ ꯇꯧꯕ
ꯀꯔꯤꯒꯤ ꯇꯟꯕ꯭ꯔꯣ ꯇꯟꯒꯅꯨ ꯇꯟꯒꯅꯨ
ꯌꯥꯝ ꯦꯖꯤ ꯑꯣꯏꯌꯦꯕ ꯏꯁꯥꯁꯦ ꯄꯥꯛ ꯄ ꯑꯦꯛꯇꯤꯞ ꯑꯣꯏꯕ ꯉꯝꯗꯦ
ꯑ
ꯑꯦꯛꯇꯤꯚ ꯑꯣꯏꯃꯟꯗꯕꯒꯤ ꯌꯥꯗꯔꯦ
ꯑ
ꯎꯝ
ꯇꯥꯕ꯭ꯔꯣ
ꯇꯌꯦ ꯇꯌꯦ
ꯍꯥꯏꯀꯣ
ꯇꯥꯏꯌꯦꯕ
ꯅꯪ ꯃꯧꯁꯨ ꯅꯠꯇ꯭ꯔꯒ ꯀꯩꯀꯩ ꯑꯦꯛꯇꯤꯚ ꯑꯣꯏꯗꯕ ꯇꯥꯏ ꯇꯥꯏ
ꯅꯪꯒꯤꯗꯤ ꯐꯖꯅ ꯇꯥꯏꯌꯦ
ꯅꯪ ꯂꯩ ꯊꯥꯕꯤ ꯃꯆꯥ ꯑꯣꯏꯔꯤ ꯑꯗꯨꯒ ꯍꯛꯆꯥꯡ ꯑꯦꯛꯇꯤꯚ ꯑꯣꯏꯗꯦ ꯍꯥꯏꯕꯗꯨ ꯀꯔꯤꯒꯤꯔꯣꯅꯤꯗ
ꯕꯣꯔꯤꯡ ꯌꯥꯝ ꯆꯨꯕꯒꯤꯅꯦ ꯂꯩꯔꯤꯗ
ꯑꯁ ꯑꯩ ꯂꯩꯇꯕꯤ ꯑꯣꯏꯔꯝꯃꯅꯤ
ꯏꯁ ꯏ
ꯑꯩ ꯃꯅꯥꯛꯇ ꯂꯥꯛꯑꯗꯤ ꯃꯅꯥꯛꯇ ꯂꯩꯔꯗꯤ ꯀꯣꯏꯕ ꯂꯥꯛꯄ ꯌꯥꯕꯀꯣ
ꯍꯣꯏ ꯈꯔ ꯐꯥꯗꯕꯀꯣ ꯂꯑꯣ ꯂꯑꯣ ꯀꯣꯏꯕ ꯆꯠꯁ
ꯍ ꯀꯣꯏ ꯂꯥꯛꯛꯄꯩ ꯌꯥꯕꯠꯇꯔꯣ
ꯌꯥꯏꯑꯦ
ꯑꯗꯨꯅꯤ ꯅ ꯌꯥꯏꯌꯦ ꯍꯥꯏꯕꯒꯤ ꯂꯥꯛꯀꯅꯤꯀꯣ ꯑꯩꯗꯤ ꯑꯩꯗꯤ ꯂꯩꯔꯝꯃꯨꯀꯣ
ꯂꯩꯔꯝꯒꯦ ꯂꯥꯛꯑꯣ ꯂꯥꯛꯑꯣ
ꯑꯗꯨ ꯑꯩ ꯊꯣꯔꯛꯄ ꯀꯥꯟꯗ ꯀꯣꯏꯕ ꯆꯠꯁ ꯑꯩꯗꯤ ꯍꯧꯖꯤꯛ ꯠꯇꯦ ꯃꯅꯤꯄꯨꯔꯗ ꯂꯩꯇꯦ
ꯎꯝ
ꯀꯣꯏꯅꯤꯡꯅꯁꯨ ꯄꯥꯏ ꯂꯩꯇꯦꯀꯣ ꯅꯪ ꯇꯧꯅꯤꯡꯕ ꯅꯪ ꯇꯧꯅꯤꯡꯕ ꯇꯧꯔꯒꯦꯁꯤꯅꯤꯅꯦ
ꯎꯝ
ꯑꯩ ꯑꯩ ꯂꯩꯇꯕ ꯀꯥꯟꯁꯤꯗ ꯅꯪ ꯇꯧꯅꯤꯡꯕ ꯇꯧꯔꯒꯦ ꯁꯤꯅꯤꯅꯦ ꯅꯠꯇ꯭ꯔꯥ
ꯅꯪ ꯂꯩꯗꯕ ꯀꯥꯟꯗ ꯇꯧꯅꯤꯡꯕ ꯇꯧꯔꯒꯦ ꯑꯩ
ꯎꯝ
ꯑꯗꯨꯅ ꯐꯥꯔꯦꯕ
ꯑꯁꯤꯗꯤ ꯍꯣꯔꯦꯟ ꯅꯨꯡꯗꯥꯡꯗꯤ ꯀꯔꯤ ꯍꯣꯔꯦꯟ ꯅꯨꯡꯗꯥꯡꯒꯤꯁꯨ ꯍꯪꯉꯒꯦꯀꯣ ꯑꯗꯨꯝ ꯀꯣ
ꯑ ꯍ
ꯍꯣꯔꯦꯟ ꯅꯨꯡꯗꯥꯡꯗꯤ ꯀꯨꯔꯤ ꯃꯊꯦꯜ ꯊꯣꯡꯉꯅꯤ
ꯍ ꯍꯣꯔꯦꯟꯗ ꯑꯗ ꯎꯝ ꯁꯣꯏ ꯐꯃꯦꯟꯇ ꯑꯣꯏꯕ꯭ꯔꯗꯣ ꯑꯗꯨꯒ ꯑꯂꯨꯒ ꯍꯥꯏꯅ ꯏꯔꯣꯝꯝꯕꯒ ꯆꯒꯦꯦꯟꯗꯤ
ꯅꯪ ꯁꯤ ꯆꯥꯛ ꯏꯟꯁꯥꯡ ꯊꯣꯡꯕ ꯍꯥꯏꯒꯗꯧꯕ ꯃꯥꯜꯂꯤꯅꯦ
ꯍꯩꯇꯦꯗ ꯑꯗꯨ ꯑꯣꯏꯔꯁꯨ ꯅꯨꯄꯤꯅꯤꯅ ꯀꯝꯗ꯭ꯔꯗꯤ ꯌꯥꯅꯤꯅ
ꯑꯃꯨꯔꯛ ꯇꯦꯁ ꯇꯧꯅꯤꯡꯉꯦꯗ
ꯄꯨꯔꯛꯑꯣꯏ ꯌꯦꯟꯒ ꯀꯩ ꯀꯅ ꯍꯥꯥꯎꯕ ꯄꯔꯣꯠ ꯍꯅꯤꯒ ꯅꯪꯅ ꯄꯨꯔꯛꯗꯤ ꯊꯣꯝꯕꯤꯈꯤ ꯇꯧꯗ꯭ꯔꯗꯤ
ꯅꯪ ꯅꯞꯤ ꯆꯥꯔꯣꯏ ꯑꯩꯕꯨ ꯄꯨꯔꯛꯑꯣ ꯍꯥꯏꯕ
ꯑꯥ ꯊꯣꯝꯕꯤꯒꯦ ꯄ꯭ꯔꯛꯑꯣ ꯍꯥꯏꯕ
ꯑꯩꯗꯤ ꯅꯪꯅ ꯄꯤꯖꯥꯒꯗꯕ꯭ꯔꯥ ꯑꯣꯐꯔ ꯇꯧꯕꯤꯒ꯭ꯔꯥ ꯍꯥꯏꯔꯒ ꯑꯩꯉꯣꯟꯗ ꯄꯨꯔꯣ ꯋꯥꯍꯩꯅꯤ
ꯅꯪꯅ ꯑꯣꯐꯔ ꯇꯧꯔꯣ ꯍꯥꯟꯅ ꯑꯩ ꯃꯊꯪꯗ ꯑꯣꯐꯔ ꯇꯧꯔꯦꯅꯦ ꯍꯧꯖꯤꯛꯀꯥꯟꯁꯦ ꯑꯩ ꯀ꯭ꯂꯥꯁ ꯆꯠꯄꯅꯤꯅ ꯄꯩꯁꯥ ꯄꯥꯝꯅꯕꯅꯤꯅ ꯂꯩꯩꯇꯕ ꯄꯩꯁꯥ
ꯀꯥꯏꯗꯦ ꯀꯥꯏꯗꯦ
ꯑꯗꯨꯗꯒꯤꯅꯤꯗ ꯋꯥꯔꯅ ꯍꯣꯔꯦꯟ
ꯃꯊꯪ ꯂꯩꯕ ꯀꯥꯟꯗꯁꯨ ꯇꯧꯕꯤꯗꯣꯏꯅꯤꯗ ꯀꯩꯅꯣ
ꯈꯣꯏ ꯂꯩ ꯁꯥꯐꯦꯁꯤ ꯃꯕꯨꯒꯝ ꯐꯩ
ꯊꯩꯅꯦ ꯅꯣꯏꯅ ꯔꯥꯟ ꯇꯨꯔꯥꯟ ꯍꯅ ꯀꯩꯅꯣ ꯇꯧꯔꯗꯣ ꯑꯗꯨꯃꯥꯏꯅ ꯈꯟꯒꯅꯤꯀ ꯑꯩꯗꯤꯠ ꯁꯦꯡꯅ ꯍꯥꯏꯕꯅꯦ
ꯀꯣꯏꯕ꯭ꯔꯣ ꯀꯣꯏꯕ
ꯦꯄꯥꯗꯤꯅꯤꯄꯥꯗꯤ ꯋꯥꯟ ꯊꯥꯎꯖꯟ ꯂꯩ
ꯑꯁ ꯅꯣꯏ ꯅꯨꯄꯤꯁꯤꯡꯒꯤ ꯑꯗꯨ ꯇꯨꯝꯕ ꯋꯥꯗꯣ ꯇꯥꯅꯤꯡꯗꯦꯅꯦ ꯑꯩꯁꯦ ꯋꯥꯟ ꯊꯥꯎꯖꯟ ꯂꯩꯌꯦ ꯀꯥꯏꯅ ꯇꯧꯟꯒꯣ
ꯇꯧꯗꯦ ꯅꯨꯄꯤꯁ ꯇꯧꯗ꯭ꯔꯗꯤ ꯌꯥꯗꯕ ꯑꯗꯨꯒꯤꯅꯤꯗ
ꯅꯪꯁꯦ ꯇꯧꯉꯝꯕꯤ ꯃꯑꯣꯡꯅꯤꯅꯦ ꯍꯥ
ꯎꯝ ꯇꯃ ꯇꯉꯝꯕꯤ ꯃꯑꯣꯡ ꯁꯥꯔꯒꯦ ꯃꯤ ꯐꯥꯝꯃꯟꯕꯒꯤ ꯌꯥꯗ꯭ꯔꯦ ꯐꯠꯇꯕꯁꯨ ꯇꯝꯒꯦ ꯉꯝꯕꯤ ꯇꯉꯝꯕꯤꯁꯨ ꯇꯧꯒꯗꯝꯕꯅꯤ
ꯄꯥ ꯅꯨꯄꯥ ꯂꯤꯁꯤꯡ ꯂꯤꯁꯤꯡ ꯂꯩꯕꯗꯨꯗ ꯑꯩꯁꯨ ꯌꯥꯎ ꯍꯧꯕ ꯌꯥꯒꯗ꯭ꯔꯣ ꯍꯣꯏ ꯃꯥꯅꯤ ꯃꯥꯅꯤ ꯆꯨꯝꯃꯦ ꯆꯨꯝꯃꯦ ꯍꯥꯏꯕꯗꯣ
ꯇꯧꯅꯤꯡꯕ꯭ꯔꯣ
ꯑꯩꯗꯤ ꯇꯧꯅꯤꯡꯗꯦ ꯑꯗꯨꯒꯨꯝꯕ ꯆꯂꯥꯛꯄ ꯀꯗꯔ ꯐꯗ꯭ꯔꯗꯤ ꯇꯧꯅꯤꯡꯗꯦꯗ
ꯑꯦꯁ ꯇꯧꯕꯅꯦ ꯅꯨꯡꯉꯥꯏꯕꯅꯦ ꯇꯧꯕ
ꯑ ꯂꯨꯄꯥ ꯂꯤꯁꯤꯡ ꯂꯤꯁꯤꯡ ꯂꯤꯁꯤꯡ ꯂꯩꯌꯦ ꯍꯥꯏꯕꯗꯣ ꯑꯩꯁꯨ ꯌꯥꯎꯕ ꯌꯥꯒꯗ꯭ꯔ ꯭ꯔꯣ ꯑꯩꯕꯨꯁꯨ ꯀꯥꯎꯟ ꯇꯧꯕ꯭ꯔꯣ
ꯈꯪꯗꯦ ꯑꯗꯨꯕꯨꯗꯤ ꯁꯤꯔꯦꯜꯗ ꯂꯩꯔꯤ
ꯗꯕ꯭ꯔꯣ
ꯌꯥꯎꯔꯝꯕꯁꯨ ꯌꯥꯏ
ꯌꯥꯎꯔꯝꯕꯁꯨ ꯌꯥꯏꯌꯦ
ꯑ
ꯐꯖꯅ ꯆꯦꯛ ꯇꯧꯔꯒ ꯌꯥꯎꯔꯝꯗꯅ
ꯀ ꯇꯧꯒꯦ ꯍꯣꯔꯦꯟ ꯑꯗꯨ ꯁꯦꯝꯕꯅꯦꯕ